ꯀꯄꯒꯦ
ꯑꯩꯁꯨ ꯑꯋꯥꯕꯒꯣ ꯑꯗꯣ ꯑꯩ ꯈꯥꯟꯗꯦ
ꯅꯪꯆ ꯑꯣꯊ ꯑꯃꯅꯤꯅꯤꯀ ꯇꯜꯂꯦ
ꯏꯅꯔꯖꯤ ꯃꯥꯡꯍꯜꯂꯒꯀꯣ
ꯅꯪ ꯀꯔꯤ ꯋꯥꯈꯜ ꯈꯜꯂꯒ ꯂꯩ ꯆꯠꯅꯣ
ꯑꯩꯅ ꯅꯪꯉꯣꯟꯗ ꯇꯧꯕꯗ ꯀꯩꯅꯣ ꯇꯧꯗꯦ
ꯌꯥꯔꯦ ꯇꯧꯒ ꯋꯥꯔꯤꯔꯗ ꯄꯂꯅ
ꯍꯣꯏ ꯍꯣꯏ ꯍꯣꯏ ꯁꯔ ꯁꯔ
ꯃꯁꯤꯗꯤ ꯂꯥꯏꯔꯤꯛ ꯂꯥꯏꯔꯤꯛꯇ ꯗꯤ ꯏꯔꯤꯉꯩꯗ ꯂꯣꯏ ꯀꯥꯎꯊꯣꯛꯄ ꯃꯥꯜꯂꯦ ꯅꯪꯁꯦ
ꯑꯗꯣ ꯀꯩ ꯌꯦꯟꯖꯥꯡ ꯆꯥꯏ ꯍꯥꯏꯕ ꯑꯃꯨꯛꯀ ꯀꯟꯇꯤꯅ꯭ꯌꯨ ꯇꯧꯔꯤꯁꯦ
ꯅꯪ ꯀꯥꯔꯕꯣ
ꯀꯥꯎꯗꯦꯗ ꯇꯥꯎꯕꯕꯨꯗꯤ ꯕꯤꯐꯀꯤ ꯃꯈꯀꯣꯡ ꯍꯥꯏꯕ꯭ꯔꯥ
ꯅꯠꯇꯦ ꯁꯟꯒꯤ ꯃꯀꯣꯛ ꯍꯥꯏꯕ ꯅꯪ ꯆꯁꯨ
ꯑꯣ ꯑ ꯁꯟꯒꯤ ꯃꯀꯣꯛ
ꯁꯟ ꯁꯟ ꯅꯠꯇꯦ ꯀꯔꯤꯅꯣ ꯈꯪꯕ ꯑ ꯑ ꯀꯔꯤꯅ ꯃꯃꯤꯡꯗ ꯁꯟ ꯅꯠꯇꯕ ꯄꯤꯔꯣꯏꯒꯤ
ꯏꯔꯣꯏꯒꯤ
ꯎ ꯏꯔꯣꯏ ꯃꯀꯣꯛ ꯂꯥꯕꯗꯣ ꯈꯪꯕ ꯅꯨꯄꯤ ꯅꯠꯇꯕ
ꯍꯣꯏ ꯍꯣꯏ ꯍꯣꯏ ꯍꯥꯎꯔꯝꯃꯅꯤꯅꯦ
ꯑ ꯑꯣꯀꯦ ꯅꯪ ꯅ ꯃ ꯍꯥꯥꯎ ꯑꯣꯄꯤꯗ꯭ꯔꯦ
ꯁꯤꯡꯒ ꯍꯥꯎ ꯈ ꯏꯖ ꯍꯕ ꯀꯣꯏꯗꯂꯣ ꯏꯃꯥꯈ꯭ꯔꯦ
ꯑꯩ ꯅꯣꯛꯅꯤꯡꯑꯦꯀꯣ
ꯅꯣꯛꯑꯣ ꯄꯦꯟꯅ ꯅꯣꯛꯑꯣ ꯌꯥꯝ ꯁꯤꯡꯕ꯭ꯔ ꯈꯜꯂꯒ ꯅꯪꯁꯦ
ꯑꯩ ꯀꯦꯝ ꯍꯩꯇꯦ ꯍꯥꯏꯗꯨꯗꯤ
ꯑ ꯎꯝ ꯑꯗꯨꯗꯤꯀꯣ ꯇꯨꯝꯅꯤꯡꯗ꯭ꯔꯤꯕꯣ ꯅꯪꯗꯤ
ꯇꯨꯝꯅꯤꯡꯗ꯭ꯔꯦꯗ ꯅꯪ ꯇꯨꯝꯅꯤꯡꯉꯕꯣ
ꯇꯨꯝꯃꯒꯦ
ꯇꯨꯝꯃꯣ
ꯃꯪ ꯐꯔꯁꯤꯔ
ꯃꯪ ꯐꯔꯁꯦ ꯐꯖꯅ ꯇꯨꯝꯃꯣ
ꯌꯥꯝ ꯊꯨꯏꯅ ꯅꯪꯗꯤ ꯇꯨꯝꯕ
ꯈꯪꯉꯤ ꯍꯦ
ꯀꯔꯤꯅꯣ ꯑꯩꯕꯣ ꯑꯩ ꯇꯨꯝꯊꯈꯤꯕ꯭ꯔꯣ
ꯍꯣꯏ ꯌꯥꯝ ꯊꯨꯏꯑꯦ ꯅꯪ ꯈꯨꯨꯇꯨꯝꯗꯣ ꯑꯩꯁꯨ ꯑꯗꯨꯃꯥꯏꯅ ꯇꯨꯝꯅꯤꯡꯉꯦꯗ
ꯅꯪꯗꯤ ꯄꯨꯡ ꯀꯌꯥꯗ ꯇꯨꯝꯗꯣꯏꯕ
ꯉꯥꯏꯍꯥꯛ ꯂꯩꯔꯒ ꯇꯨꯝꯈꯔꯅꯤ
ꯇꯨꯝꯂꯅꯨꯗ ꯌꯥꯔꯦꯗ ꯅꯣꯡ ꯅꯣꯡ ꯉꯥꯟ ꯗꯧꯔꯦ
ꯎꯝ
ꯇꯨꯝꯃꯁꯨ ꯌꯥꯔꯦ
ꯑꯩꯗꯤ ꯇꯨꯝꯃꯔꯣꯏ
ꯎꯝ
ꯉꯍꯥꯛ ꯂꯩꯔꯗꯤ ꯇꯨꯝꯒꯅꯤ ꯅꯪ ꯂꯥꯏꯔꯤꯛ ꯏꯔꯤꯕꯣ
ꯎꯝ
ꯉꯥꯇꯪ ꯂꯦꯞꯀꯦ
ꯀꯩꯅꯣ
ꯃꯃꯤꯠꯇꯣ ꯑꯣꯏꯁꯤꯜꯂꯣ
ꯎꯝ
ꯉꯍꯥꯛꯇꯪ ꯑꯨꯏꯁꯤꯜꯂꯣꯕ ꯎꯝ
ꯀꯩ ꯍꯥꯏꯅꯤꯡꯉꯤꯅꯣ ꯍꯥꯏꯔꯣ
ꯃꯃꯤꯠꯇꯣ ꯍꯥꯟꯅ ꯑꯣꯏꯁꯤꯂꯣ
ꯍꯣꯏ ꯍꯣꯏꯕ ꯑꯨꯏꯁꯜꯂꯦ
ꯅꯃꯤꯠ ꯑꯨꯏꯁꯤꯟ ꯑꯨꯏꯁꯜꯂꯕꯣ ꯃꯝꯕ꯭ꯔ
ꯎꯝ
ꯃꯝꯃꯤ ꯀꯣ
ꯎꯝ
ꯅꯃꯤꯠ ꯎꯁꯤꯜꯂꯒ ꯅꯪ ꯃꯄꯥꯟ ꯊꯣꯛꯄ ꯍꯩꯒꯗ꯭ꯔꯥ
ꯍꯩꯇꯦꯗ
ꯍꯩꯅꯤꯀꯣ
ꯎꯝ
ꯍꯥꯏꯕꯗꯤ ꯅꯪ ꯃꯤꯠ ꯇꯥꯡꯕ ꯃꯤ ꯅꯤ ꯅꯠꯇꯕꯅꯤꯅꯀꯣ ꯑꯩ ꯅꯪꯅ ꯃꯤꯠ ꯇꯥꯡꯕ ꯑꯣꯏꯔꯝꯃꯗꯤ ꯂꯩꯒꯗꯕ
ꯃꯥꯅꯤ
ꯄꯁꯨꯣ ꯍꯥꯏꯍꯤꯗꯦ ꯏꯁꯄꯦꯛ ꯎꯄꯔꯣ ꯎꯪ ꯅꯪꯁꯤꯄ ꯑꯣꯄ꯭ꯔꯣ
ꯀꯔꯤꯥꯏꯅꯣ
ꯍꯥꯞꯄ꯭ꯔꯣ ꯍꯥꯏꯕ
ꯍꯥꯞꯐꯦ
ꯑꯩꯗꯤ ꯇꯨꯝꯃꯝꯗꯥꯏꯗꯗꯤ ꯑꯗꯨꯝ ꯂꯧꯊꯣꯛꯑꯒ ꯇꯨꯝꯃꯦ
ꯎꯝ
ꯇꯕꯣꯛꯛꯇ ꯄ ꯄꯄ ꯇꯔꯗꯤꯦ ꯏꯁꯄꯤꯦꯛꯇꯔ ꯑꯗꯨꯝ ꯍꯥꯞꯄꯒ ꯑꯩꯗꯤ ꯆꯠꯂꯦ
ꯎꯝ
ꯍꯥꯏꯕꯗꯤ ꯒꯥꯔꯤ ꯊ ꯊꯧꯕꯗꯀꯣ ꯃꯤꯗ ꯑ ꯎꯐꯨꯟ ꯀꯩꯀꯥ ꯂꯩꯗꯅ ꯑꯣ ꯄꯥꯏꯁ ꯄꯥꯏꯁꯂꯄ ꯑ ꯑꯗꯨꯗꯒꯤ ꯃꯤ ꯃꯤꯁꯦ ꯑꯗꯨꯝ ꯅꯥꯕꯀꯣ ꯄꯤꯒ ꯊꯣꯛꯄꯅꯤ ꯍꯣꯏ
ꯍꯣꯏ ꯒꯥꯔꯤ ꯊꯧꯕꯗꯗꯤ ꯍꯥꯞꯄꯅ ꯄꯥꯏꯌꯦ
ꯎꯝ ꯅꯨꯡꯁꯥ ꯃꯔꯛꯇ ꯒꯥꯔꯤ ꯊꯧꯕꯁꯤꯁꯨ ꯋꯥꯏꯍꯦ
ꯎꯝ
ꯅꯪꯕꯨꯗꯤ ꯊꯧꯕ ꯍꯩꯕꯣ
ꯑꯥꯏꯇꯩꯗꯣ
ꯎꯝ ꯇꯝꯕꯣꯔꯕ
ꯌꯥꯏꯑꯌꯦ ꯇꯝꯕꯤꯨ ꯇꯝꯕꯤꯅꯤꯉꯥꯏ ꯃꯤ ꯂꯩꯗ꯭ꯔꯒ ꯂꯩꯔꯕꯅ
ꯗꯝꯝ ꯄꯦꯄ
ꯎꯝ ꯉꯥꯏꯕ ꯇꯥꯔꯦ ꯑꯗꯨꯗꯤ
ꯁꯟꯗꯦ ꯁꯟꯗꯦꯗ ꯇꯝꯕꯤꯌꯦꯀꯣ
ꯎꯝ ꯇꯕꯤꯣ
ꯅꯣꯡꯃꯩꯖꯤꯡ ꯅꯨꯃꯤꯠꯇ ꯇꯝꯂꯤꯒꯦ
ꯍꯣꯏ ꯅꯨꯡꯉꯥꯏꯔꯒꯦ ꯅꯪ ꯇꯝꯕꯤꯕ ꯑꯗꯨꯗꯤ
ꯑꯁ
ꯃꯥꯏꯕꯇꯥꯔꯦ
ꯋꯥꯑꯦ ꯄꯄꯥꯥ ꯃꯔꯔꯥꯡ ꯀꯗꯦ ꯄꯋꯥꯗꯋꯥꯁꯦ
ꯀꯩꯒꯤꯅꯣ
ꯍꯪ ꯑꯗꯨꯗꯃ
ꯀꯧꯋꯥꯏ ꯧꯋꯥꯕꯤ ꯌꯥꯕꯣꯏꯅ
ꯃꯔꯝ ꯆꯥꯗꯨꯅ ꯑꯗꯨꯝ ꯋꯥꯔꯛꯑꯦ ꯀꯩꯒꯤꯅꯣ ꯈꯐꯝꯗꯣ ꯃꯁꯥꯁ ꯇꯧꯕꯤꯒꯦꯔꯣ
ꯂꯩꯔꯗꯤ ꯇꯧꯕꯤꯕ ꯌꯥꯕ ꯂꯩꯇ꯭ꯔꯕꯅꯤꯅ
ꯂꯩ ꯅꯪ ꯂꯩꯗꯁꯨ ꯃꯁꯦꯁ ꯐꯣꯟꯗ ꯇꯧꯕꯤꯕꯦ ꯍꯥꯏꯗꯅ ꯇꯧꯕꯤꯔꯒꯦ ꯌꯥꯔꯕꯣ ꯀꯥꯏꯅ ꯍꯪꯉꯛꯄꯗꯣ
ꯑꯦ
ꯑꯗꯨ ꯈꯛꯇꯪ ꯍꯥꯏꯕꯤꯔꯁꯨ ꯑꯩꯗꯤ ꯑꯗꯨꯝ ꯄꯦꯟꯖꯒꯅꯤ ꯍꯥꯏ
ꯀꯃꯥꯏꯅ ꯇꯧꯕꯤꯔꯒꯦ ꯑꯗꯨꯗꯤ
ꯇꯧ
ꯇꯧꯋꯦ ꯁꯤꯗꯤ
ꯑꯁ ꯐꯉ ꯀꯔꯅ
ꯎꯝ ꯅꯨꯡꯉꯥꯏꯔꯝꯅ
ꯋꯥꯔꯦ ꯍ ꯀ ꯂꯩ ꯅꯪ ꯅꯪ ꯅꯪꯕꯨꯁꯨ ꯇꯧꯕꯤꯌꯔꯣ
ꯑꯩꯗꯤ ꯌꯥꯔꯅꯤ
ꯍꯣꯏ ꯑꯗꯨꯗꯤ ꯅꯪ ꯑꯗꯨꯝ ꯇꯧꯕꯤꯌꯣ ꯑꯩꯉꯣꯟꯗ ꯇꯔꯦ ꯌꯥꯔꯁꯦ ꯇꯣ ꯅꯪ ꯁꯣꯛꯒꯅꯤ
ꯋꯥꯅꯤꯗ
ꯑꯦ ꯌꯥ ꯍꯌꯦꯡ ꯑꯃꯨꯛ ꯇꯧꯕꯤꯔꯣ
ꯍꯣꯏ ꯍꯣꯏ ꯍꯌꯦꯡ ꯇꯧꯕꯤꯔꯒꯦ ꯑꯗꯨꯗꯤ
ꯑꯆꯥꯅꯤꯊꯧꯧꯒꯌꯨꯕꯣ
ꯎꯝ
ꯑ ꯅꯪ ꯀꯔꯤ ꯀꯔꯤ ꯍꯩꯕ
ꯑꯩ ꯀꯃꯩꯗꯤ
ꯎꯝ ꯐꯤ ꯊꯕꯛꯁꯨ ꯍꯩꯇꯦ
ꯆꯝꯆꯝꯝꯕ ꯐꯤꯔ ꯌꯥ
ꯅꯪ ꯂꯤꯡꯕꯗꯤ ꯍꯩꯕ ꯐꯥꯎ ꯐꯥꯎ ꯂꯤꯡꯕꯗꯣ
ꯑꯗꯤꯍ
ꯑꯩ ꯇꯧꯋ ꯌꯥꯕꯣꯅꯦ ꯅꯨꯄꯤ ꯅꯨꯄꯤ ꯑꯃ ꯑꯣꯏꯔꯒ ꯑꯗꯨꯒꯨꯝꯕ ꯑ ꯏꯪꯂꯗ ꯀꯩꯇꯇ ꯇꯥꯕꯣ ꯍꯜꯂꯣ ꯍꯂꯣ ꯏ ꯀꯧꯔꯒ ꯀꯩꯅ ꯅꯪ ꯈꯨꯝꯃꯤꯗꯨꯕꯣ
ꯀꯨꯝꯁꯤꯗꯤ
ꯌꯥꯝꯅꯣ ꯅꯅ ꯀꯧ꯭ꯔ ꯏꯗꯣ
ꯍꯥꯥ
ꯀꯅꯥꯅꯣ ꯀꯅꯥ ꯀꯅꯥꯅꯧꯕ ꯅꯪꯉꯣꯟꯗ ꯀꯧꯔꯛꯏꯗꯣ
ꯃꯅꯕꯤꯅꯦ ꯑꯩꯈꯣꯏ ꯂꯦꯞꯇ ꯂꯩꯕꯅꯦꯕ ꯂꯥꯏꯔꯤꯛ ꯏꯔ ꯀꯥꯏꯁꯦꯅ ꯍꯥꯏꯔꯛꯄ
ꯅꯤꯡ ꯌꯥꯕꯔꯣꯕ ꯑꯩꯗꯤ ꯆꯥꯛ ꯆꯥꯕ ꯂꯥꯎ ꯀꯁꯨ ꯑꯩꯗꯤ ꯁ ꯈꯗꯕꯅꯦ
ꯍ ꯁꯤꯗꯤ ꯍꯣꯏ ꯃꯍꯥꯎꯁꯅꯤꯗ ꯀꯣ ꯁꯣꯏꯕ ꯀꯅꯥꯅ ꯇꯝꯕ ꯉꯝꯒꯦ
ꯍꯣꯏ ꯑꯗꯨꯅꯤ
ꯁꯨ ꯇꯅꯕꯨ ꯃ ꯃꯥꯂ ꯍꯦ
ꯅꯠꯇꯗ
ꯌꯥꯝ ꯍꯧꯅ ꯉꯥꯡꯕꯤꯌꯣ ꯑꯩꯗꯤ ꯇꯥꯗ꯭ꯔꯦ ꯇꯥꯕ ꯌꯥꯝꯕ ꯋꯥꯑꯦ
ꯇꯨꯝꯅꯤꯕꯨ ꯃꯥꯂꯦ
ꯦ ꯀ
ꯑꯗꯣ ꯇꯥꯕꯣ ꯅꯪ ꯃꯣꯏ ꯅꯪ ꯃꯣꯏ ꯊꯣꯛꯄ ꯍꯩꯕꯣ
ꯀ ꯑꯩꯅ
ꯎꯝ ꯀꯪꯒꯤꯇꯥꯅꯤ ꯍꯥꯏ
ꯅꯧꯃꯇꯥ ꯃꯁꯤꯁꯤꯗꯤ ꯃꯤ ꯌꯥꯝ ꯂꯩ
ꯅꯪ ꯅꯣꯡꯃꯅ ꯏꯁꯤꯡ ꯀꯌꯥ ꯀꯌꯥ ꯊꯛꯀꯦ
ꯈꯟꯗꯦ
ꯈꯪꯗꯦ ꯇꯣ ꯑꯗꯨꯗꯤ ꯑꯌꯨꯛꯇ ꯄꯨꯡꯈꯐꯝ ꯀꯌꯥ ꯆꯥꯔꯦ
ꯑꯗꯨꯒꯣ ꯄ꯭ꯂꯦ ꯑꯅꯤ ꯑꯍꯨꯝ ꯈꯛꯇꯅꯦꯗ
ꯄꯨꯈ꯭ꯔꯝ ꯑꯅꯤ ꯑꯍꯨꯝ
ꯎꯝ ꯑꯗꯨꯒ ꯌꯦꯟꯖꯥꯡ ꯍꯥꯎꯔꯗꯤ ꯃꯔꯤ ꯃꯉꯥ
ꯁꯤ ꯅꯧꯟꯗꯥꯥꯟꯗꯤ ꯑꯗꯨꯗꯤ
ꯉꯁꯤ ꯅꯨꯡꯗꯥꯡꯗꯤ ꯍꯥꯎꯔꯕꯅꯤꯅ ꯄ꯭ꯂꯦꯠ ꯃꯔꯤ ꯃꯉꯥ ꯆꯥꯕꯤꯈ꯭ꯔꯦ ꯑꯃꯁ ꯐꯥꯎꯔꯦ
ꯌꯥꯕꯅꯦ
ꯃꯁꯥꯗꯣ ꯃꯣꯣꯟ ꯃꯣꯣꯟ ꯂꯥꯎꯔꯒ
ꯃꯣꯏꯔꯪꯕꯅ
ꯌꯥꯝꯅꯣꯏꯕꯅꯦ
ꯎꯝ ꯅꯣꯏꯕꯁꯤꯡꯗꯤꯀꯣ
ꯎꯝ
ꯋꯥꯕꯅꯤꯍꯦ ꯃꯐꯝ ꯃꯔꯥꯡ ꯈꯪꯗꯅ
ꯍꯣꯏꯐ ꯃꯔꯥꯡꯈ ꯃ
ꯑ
ꯆꯨꯝꯃꯦ ꯁꯣꯝꯅ ꯍꯥꯏꯕꯤꯔꯤꯕꯔꯤꯕ ꯋꯥꯗꯣ ꯌꯥꯝ ꯆꯨꯝꯕ ꯋꯥꯐꯝꯅꯤ
ꯈꯔ ꯀꯟꯗ ꯉꯝꯕꯤꯕ ꯍꯩꯇ꯭ꯔꯕꯣ ꯅꯪꯕꯨ
ꯍꯥ
ꯈꯔ ꯀꯟꯅ ꯉꯥꯡꯕ ꯍꯩꯖꯕꯣ
ꯀꯥꯗꯕ꯭ꯔꯣꯅꯦ ꯑꯩꯅ ꯉꯥꯡꯉꯤꯁꯤꯕꯣ ꯌꯥꯝ ꯇꯞꯔꯕ꯭ꯔꯣ
ꯇꯞꯄꯦ
ꯀꯩꯒꯤꯅꯣ ꯈꯪꯗ꯭ꯔꯦ ꯑꯗꯨꯗꯤ ꯑꯩꯗꯤ ꯌꯥꯝ ꯇꯞꯄꯗꯤ ꯑꯣꯏꯗ꯭ꯔꯕꯅꯤꯅ ꯑꯉꯥꯥꯡ ꯃꯁꯤꯡꯁꯤꯡ
ꯏ ꯂꯩꯔꯦ ꯏꯕ